ꯎꯝ ꯇꯕ
ꯇꯌꯦ
ꯑꯣ ꯍꯧꯖꯤꯛꯇꯤ ꯀꯣꯜ ꯇꯧꯕ ꯌꯥꯔꯕꯣ
ꯇꯔꯔꯦ
ꯑꯣ
ꯀꯔꯤꯇꯕ꯭ꯔꯣ
ꯑꯁ ꯀꯔꯤꯁꯨ ꯇꯧꯔꯤꯗ ꯏꯟꯁꯥꯡ ꯊꯣꯡꯕ ꯉꯥꯏꯔꯒ ꯂꯩꯕꯅꯦ
ꯄꯔꯤꯦꯟ ꯁꯥ ꯇꯣꯡꯝꯕ꯭ꯔ ꯇꯈ
ꯎꯝꯝ ꯀꯔꯤ ꯀꯔꯤꯁꯨ ꯈꯪꯗꯦ ꯃꯤꯅ ꯊꯣꯡꯕꯅꯤ ꯆꯁ ꯈ ꯀ ꯁꯤ ꯑꯣ ꯍꯥꯎꯅꯤꯅꯦ ꯅꯪꯗꯤꯦ
ꯑꯔ ꯑꯗꯨꯝ
ꯄꯟꯒ ꯀꯔꯤ ꯊꯣꯡ꯭ꯔꯥ
ꯌꯣꯟꯆꯥꯛ ꯃꯔꯨ
ꯑꯁ ꯌꯥꯝ ꯍꯥꯎꯅꯤꯡꯗꯥꯏꯗꯤ ꯂꯧꯕꯔꯣ ꯃꯔꯨꯁꯦ
ꯀꯥꯏꯅꯣ ꯑ ꯏꯆ ꯑꯩꯒꯤ ꯃꯅꯥꯎꯅꯨꯄꯤ ꯑꯊꯥꯒ ꯃꯈꯣꯏꯅ ꯄꯤꯕꯅꯤ
ꯑꯣ ꯑꯣ ꯐꯩꯅꯦ ꯃꯤꯅ ꯁꯦꯟ ꯇꯧꯔꯛꯄ ꯃꯥꯜꯂꯦꯀꯣ ꯃꯣꯏꯒꯤꯁꯨ
ꯎꯨꯔꯒꯤ ꯀꯩꯅꯣ ꯃꯅꯤꯄꯨꯔꯒꯤꯅꯦ ꯌꯥꯝ ꯍꯧꯋꯦ ꯅꯕꯥꯅꯤ ꯁꯣꯔ ꯈꯔ ꯇꯧꯑꯣ ꯍꯥꯏꯅ ꯄꯤꯕꯅꯤ
ꯑ ꯑ ꯐꯩꯅꯦ ꯑꯗꯨꯗꯤ
ꯎꯝ ꯎ ꯐꯔꯦ
ꯃ
ꯑꯩꯁꯦ ꯊꯕꯈ ꯑꯩꯁꯦ ꯀꯗꯥꯏꯗ ꯂꯩꯕ꯭ꯔꯥ ꯍꯥꯏꯕꯅꯤꯗ
ꯀꯩꯅꯩꯅꯣ ꯅꯥꯟ ꯂꯩ ꯐꯝꯗꯥ ꯑꯗꯨ ꯅ
ꯑ ꯑ ꯑ ꯑꯣ ꯐꯣꯏꯅꯦ ꯇꯨꯗꯤꯤ ꯃꯥꯁꯨ ꯅꯣꯏꯒꯤꯗꯃꯛ ꯎꯝ ꯀꯔꯤ ꯀꯔꯤꯅꯣꯗꯤ ꯑꯗꯨꯝ ꯄꯤꯔꯒ ꯂꯩꯌꯦꯀꯣ
ꯎꯝ ꯇꯦ
ꯎꯝ ꯅꯨꯡꯁꯤꯕꯅꯤꯅ ꯑꯁꯤ ꯑꯅꯤꯕꯨꯁꯨ ꯍꯥꯏꯈ꯭ꯔꯣ ꯑꯊꯛꯒ ꯑꯀꯣꯕꯨꯁꯨ ꯀꯣ ꯃꯣꯏꯅ ꯖꯣꯏꯟ ꯇꯧꯕꯁꯦ ꯑꯩꯈꯣꯏꯒꯤ ꯀ ꯒꯤꯗꯃꯛꯅꯦ ꯅꯪꯅ ꯖꯣꯏꯟ ꯇꯧꯔꯁꯨ ꯑꯩꯒꯤꯁꯨ ꯕꯦꯅꯤꯐꯤꯠ ꯂꯩꯇꯦꯀꯣ ꯅꯪ ꯃꯣꯏꯅ ꯅꯪꯉꯣꯟꯗ ꯖꯣꯏꯟ ꯇꯧꯔꯁꯨ ꯕꯦꯅꯤꯐꯤꯠ ꯂꯩꯇꯦ ꯑꯗꯨꯝ ꯃꯣꯏꯒꯤꯗꯃꯛ ꯑꯗꯨꯝ ꯍꯥꯏ ꯍꯥꯏꯕꯅꯤ ꯑꯁꯤ ꯖꯨꯂꯥꯏ ꯊꯥꯗꯤ ꯑꯗꯨꯝ ꯋꯥꯔꯤ ꯁꯥꯕ ꯌꯥꯏ
ꯑꯥ
ꯀꯔꯤ ꯏꯟꯁꯥꯡ ꯆꯥꯕ꯭ꯔꯥ ꯁ꯭ꯀꯨꯜꯗ ꯉꯁꯤ
ꯁ꯭ꯀꯨꯜꯗꯒꯤ ꯁꯕꯥꯔꯅꯤꯗ
ꯑ ꯍꯥꯎꯕ꯭ꯔꯣ
ꯑ ꯈꯪꯗꯦ ꯍꯥꯎ ꯑꯩ ꯍꯧꯒꯦꯅ ꯈꯔ ꯀꯉꯥꯎꯒꯨꯝꯕ ꯑꯗꯨꯅ ꯈꯔ ꯍꯧꯏ
ꯑꯥ ꯑ ꯏꯩꯅꯧꯈꯣꯏꯒꯤ ꯏꯅꯥꯎꯈꯤꯕ꯭ꯔꯥ ꯌꯨꯝꯗ ꯂꯩ ꯇꯣꯄꯥꯗꯨ
ꯑꯥ ꯈꯪꯗꯅꯦ ꯑꯩ ꯎꯗꯤ ꯎꯦ ꯑꯗꯨꯕꯨ ꯑꯗꯨꯝ ꯀꯧꯈ꯭ꯔꯦ ꯍꯧꯖꯤꯛ ꯀꯔꯤ ꯏꯕ꯭ꯔꯣ
ꯀꯔꯤꯅꯣ
ꯀꯔꯤ ꯍꯥꯏ ꯑꯩꯍꯁꯨ ꯀ
ꯃꯥꯅ ꯄꯤꯛꯆꯔ ꯑꯃ ꯊꯥꯔꯛꯑꯦ
ꯑ ꯀꯔꯤ ꯀꯁꯔꯣ
ꯁꯨ꯭ꯏꯠꯀ꯭‌ꯣꯔꯟ
ꯑꯥ ꯑꯩꯗꯤ ꯎꯗꯒꯦ
ꯁ꯭ꯋꯤ ꯀ ꯀꯣꯔꯟꯒꯤ ꯄꯤꯛꯆꯔ ꯑꯩꯅ ꯑꯩꯈꯣꯏꯒꯤ ꯌꯨꯝꯗꯒꯤꯔꯥ ꯍꯥꯏꯔꯒ ꯍꯣꯏ ꯍꯥꯏꯅꯦ ꯌꯥꯝ ꯐꯩꯅꯦ
ꯑ ꯑ
ꯑꯅꯤꯔꯥꯃꯅ ꯊꯥꯕꯤꯌꯦ
ꯃꯊꯛꯇꯔ ꯃꯈꯥꯗꯔꯣ
ꯃꯊꯥꯛꯇꯅꯤꯗ ꯑꯩꯈꯣꯏ ꯇꯥꯎꯟꯗ ꯌꯨꯝ ꯂꯩꯕꯗꯨꯗꯅꯤꯅ
ꯍꯣꯏ ꯍ
ꯎꯝ ꯑꯗꯨ ꯌꯥꯝ ꯌꯥꯝ ꯑ ꯌꯥꯝ ꯐꯕ ꯃꯥꯜꯂꯦ
ꯑꯥꯎ ꯑꯥꯎ ꯃꯥꯏꯔꯝꯅꯤꯍꯦ
ꯎꯝ ꯅꯨꯡꯉꯥꯏꯌꯦ ꯏꯄꯥꯁꯦ ꯅꯨꯡꯉꯥꯏꯈꯤꯅꯤ ꯆꯥꯕꯗ ꯑꯩ ꯏꯃꯥꯕꯨꯁꯨ ꯑꯁꯤ ꯖꯣꯏꯟ ꯇꯧꯑꯣ ꯍꯥꯏꯅ ꯍꯥꯏꯈ꯭ꯔꯕꯅꯦ
ꯑ
ꯕꯦꯔꯤꯐꯥꯏ ꯇꯧꯈ꯭ꯔꯕ꯭ꯔꯥ ꯇꯧꯗ꯭ꯔꯤꯕ꯭ꯔꯥ ꯈꯪꯗꯦꯅꯕ ꯑꯅꯤꯒꯤꯗꯤ ꯕꯦꯔꯤꯐꯥꯏ ꯇꯧꯈ꯭ꯔꯦ ꯑꯗꯨ ꯃꯥꯒꯤꯁꯦ ꯃꯇꯝ ꯈꯔ ꯆꯪꯕ
ꯐꯔꯤꯔꯣꯀꯣ
ꯈꯪꯗꯦ ꯀꯔꯤꯁꯨ ꯅꯠꯇꯦꯗ ꯃꯥꯅ ꯑꯗꯨꯝ ꯇꯧꯕ ꯌꯥꯔꯗꯤ ꯌꯥꯔꯅꯤꯗ
ꯑꯥ
ꯒꯣꯁꯟꯁꯨ ꯉ ꯂꯥꯛꯑꯦ ꯁꯤꯗ
ꯑꯥ
ꯁꯟꯁꯨ ꯁꯤꯗ ꯂꯔꯒ ꯑꯩ ꯑꯩꯁꯨ ꯌꯥꯝ ꯋꯥꯔꯤ ꯁꯥꯅꯤꯡꯈ꯭ꯔꯦ ꯆꯠꯈ꯭ꯔꯅꯤ ꯍ ꯍꯣꯇ‌ꯦꯜꯗ ꯆꯠꯂꯒ ꯑꯩꯌꯨꯒꯤ ꯐ꯭ꯔꯦꯟ ꯊꯤꯔꯒ ꯗꯤꯁ ꯋꯤꯛ ꯋꯥꯔꯤ ꯁꯥꯕ ꯑꯒꯦ ꯍꯥꯏꯅꯀꯣ
ꯑꯥ ꯑꯥ
ꯍꯔꯥꯎꯔꯒ ꯆꯠꯈ꯭ꯔꯦ꯫
ꯑꯥ ꯑꯥ
ꯑꯩꯈꯣꯏꯒꯤ ꯅꯦꯐ꯭ꯌꯨ ꯑꯃ ꯁꯤꯁꯇꯔꯒꯤ ꯅꯦꯐ꯭ꯌꯨ ꯑꯃ ꯂꯩꯕꯗꯣ꯫ ꯉꯁꯤ ꯍꯣꯁꯇꯦꯜ ꯆꯠꯈ꯭ꯔꯦ ꯏꯆꯦꯅ ꯗ꯭ꯔꯣꯞ ꯇꯧꯕꯤꯕꯅꯤ꯫
ꯑꯥ ꯑꯥ꯫
ꯃꯥꯁꯨ ꯑꯁ ꯌꯥꯝ ꯝꯅꯥ ꯍꯔꯥꯎꯕꯅꯦ ꯉꯁꯤ ꯃꯥꯒꯤꯁꯨ ꯂꯥꯛꯄꯅꯕꯦꯀꫭ ꯑꯗꯨꯒꯤ ꯃꯥꯁꯨ ꯁꯨ ꯌꯥꯝ ꯍꯔꯥꯎꯔꯒ ꯑꯗꯨꯝ ꯆꯠꯈ꯭ꯔꯦ꯫ ꯃꯥꯁꯦ ꯐꯣꯟꯁꯨ ꯄꯥꯏꯕ ꯌꯥꯗꯦ ꯍꯥꯏꯅꯀꯣ꯫
ꯎꯝ
ꯉꯁꯦ ꯑꯩ ꯑꯩꯈꯣꯏ ꯁꯤꯁꯇꯔ ꯏꯟꯂꯣ ꯉꯣꯟꯗ ꯊꯝꯂꯒ ꯆꯠꯈ꯭ꯔꯦ꯫
ꯑꯣ꯫
ꯍꯧꯖꯤꯛꯇꯤ ꯑꯩꯈꯣꯏꯒꯤ ꯍꯥꯏꯒꯣ ꯇꯦꯎꯒꯥ ꯁꯣꯐꯤꯌꯥꯁꯨ ꯂꯩ ꯑꯗꯨꯝ ꯂꯩ꯫
ꯑꫭ ꯁꯣꯐ꯭ꯌꯥꯇꯨꯅ ꯂꯥꯛꯄ꯭ꯔꫭ꯫
ꯎꯝ ꯅꯠꯇꯦ ꯑꯩꯅ ꯄꯨꯔꯛ
ꯑꯣ ꯀꯩꯗꯧꯉꯩ ꯂꯥꯛꯄꯔ ꯃꯥ꯫
ꯑ ꯍꯧꯖꯤꯛꯇ ꯂꯥꯛꯏꯗ ꯀꯣꯏꯔꯛꯄ ꯃꯥꯜꯂꯤ꯫
ꯏꯆꯦ ꯈꫭꯏꯗꯤ꯫
ꯁꯨ ꯏꯆꯦ ꯏꯆꯦꯁꯦ ꯁꯤꯗ ꯂꯩꯕ ꯅꯨꯡꯉꯥꯏꯇ꯭ꯔꯦ ꯍꯥꯏꯌꯦ ꯏꯆꯦꯗꯣ꯫
ꯎꯝ
ꯃꯥꯗꯤ ꯍꯦꯛ ꯅꯨꯡꯉꯥꯏ ꯇꯕ ꯃꯥꯜꯂꯤꯗ꯫ ꯑꯗꯨ ꯔꯦꯟ ꯊꯤꯔꯒ ꯂꯩꯕꯅꯦ꯫ ꯑꯈꯣꯏꯒꯤ ꯎꯝ ꯁꯤꯁꯇꯔ ꯏꯟꯂꯣꯅꯁꯨꯀꯣ
ꯑꯥ
ꯑꯁ ꯌꯥꯝ ꯁꯥꯎꯋꯦꯗ ꯑꯩꯗꯤ꯫ ꯎꯔꯁꯨ ꯂꯩꯅꯤꯡꯗꯦꯗ꯫
ꯀꯔꯤ ꯇꯧꯕ꯭ꯔ ꯀꯣ꯫
ꯀ ꯔꯤꯁꯨ ꯇꯧ ꯇꯧꯗꯤ ꯇꯧꯗꯦ ꯑꯩ ꯂꯩꯅꯤꯡꯗꯦ ꯍꯥꯏꯅ ꯅꯤ ꯃꯥꯔꯁꯇ ꯍꯩꯈ꯭ꯔꯕꯅꯤ ꯂꯩꯅꯤꯡꯗꯦ ꯍꯥꯏꯅ꯫
ꯔꯦꯟ ꯊꯤꯔꯒ ꯂꯩꯕ ꯃꯥꯜꯂꯦ꯫ ꯑꯩꯈꯣꯏ ꯌꯨꯝ ꯆꯥꯎꯔꯁꯨ
ꯔꯦꯟ ꯄꯤꯔꯗꯤ ꯑ ꯇꯥꯡꯒꯅꯤꯍꯦ꯫
ꯔꯦꯟ ꯇꯥꯡꯔꯣꯏꯗ ꯔꯦꯟ ꯇꯨ ꯊꯥꯎꯖꯟꯒꯨꯝꯕꯒꯤꯀꯣ ꯇꯨ ꯊꯥꯎ ꯔꯦꯟꯒꯨꯝꯕꯒꯤ ꯔꯦꯟ ꯌꯥꯝ ꯂꯩꯌꯦ ꯍꯥꯏꯕ ꯃꯥꯜꯂꯤ꯫ ꯇꯨ ꯊꯥꯎꯖꯟ ꯇꯨ ꯊꯥꯎꯖꯟ ꯐꯥꯏꯚ ꯍꯟꯗ꯭ꯔꯦꯗ ꯂꯩꯕ ꯃꯥꯜꯂꯤ ꯁꯤꯗ꯫
ꯑꯥ ꯑꯗꯨ ꯃꯥ ꯐꯪꯈ꯭ꯔꯕ꯭ꯔꯣ ꯔꯦꯟꯗꯨ꯫ ꯌꯨꯝꯗꯣ ꯐꯪꯈ꯭ꯔꯕ꯭ꯔꯕꯥ꯫
ꯔ ꯔꯦꯟ ꯍꯧꯖꯤꯛꯐꯥꯎ ꯊꯤꯔꯒꯂ ꯑꯗꯨ ꯐꯗ꯭ꯔꯤꯔꯤꯕꯀꯣ꯫
ꯑꯥ ꯑꯥ ꯎꯝ ꯇꯥꯏ꯫
ꯑꯁ ꯑꯗꯨ ꯅꯨꯄꯤ ꯂꯩꯕꯒꯤ ꯑꯩꯁꯨ ꯂꯩꯅꯤꯡꯗ꯭ꯔꯦ ꯁꯤꯗ꯫ ꯎꯝ
ꯀꯔꯤ ꯀꯔꯤ ꯇꯧꯕ꯭ꯔꯥ ꯃꯥ ꯀꯔꯤ ꯀꯔꯤ ꯍꯥꯏꯕ꯭ꯔꯥ
ꯀꯔꯤ
ꯖꯠ ꯖꯥꯠ ꯉꯕꯨꯗꯤ ꯌꯥꯝ ꯍꯥꯏꯕꯅꯤꯍꯦ ꯃꯥꯗꯤ ꯅꯪ ꯏꯅꯈꯣꯟ ꯐꯖꯅ ꯇꯥꯗꯦ ꯅ ꯅꯤꯡꯉꯣ ꯈꯔ ꯅꯨꯡꯉꯥꯏꯇꯕ ꯃꯥꯜꯂꯦ
ꯑꯥ
ꯅꯪꯒꯤꯅꯦ ꯋꯥꯁꯦ
ꯑꯃ ꯂꯩ ꯑꯗꯨꯅ ꯑꯩꯈꯣꯏ